ꯑꯣ ꯇ ꯑꯦ ꯆꯤꯆꯦ꯫ ꯍꯜꯂꯣ ꯎꯝ꯫ ꯀꯔꯤ ꯍꯥꯏꯔꯤꯅꯣ ꯇꯥꯍꯧꯗ꯭ꯔꯦ ꯑꯃꯨꯛꯀꯇꯪ ꯍꯥꯏꯕꯤꯔꯛꯎꯕ꯫
ꯅꯪ ꯆꯥꯛ ꯏꯁꯤꯡ ꯆꯥꯔꯕ꯭ꯔꯣ ꯀꯃꯥꯏ ꯇꯧꯔꯤꯒꯦ꯫
ꯀꯔꯤ ꯍꯥꯏꯅꯣ꯫
ꯆꯥꯛ ꯏꯁꯤꯡ ꯆꯥꯔꯕ꯭ꯔꯣ ꯆꯥꯛ ꯏꯁꯤꯡ ꯆꯥꯔꯕ꯭ꯔꯣ꯫
ꯈꯤꯇꯪ ꯍꯧꯅ ꯍꯥꯏꯕꯤꯔꯛꯎꯅꯦ ꯇꯥꯗ꯭ꯔꯦꯅꯦ ꯑꯩꯁꯦ꯫ ꯍꯟꯗꯛꯁꯤ ꯑꯩ ꯐꯣꯟꯖꯤ ꯏꯅꯝ ꯅꯨꯡꯉꯥꯏꯇꯕ꯫ ꯑꯣ ꯑꯁ ꯆꯥꯛ ꯆꯥꯒꯦꯅꯥ ꯇꯧꯔꯝꯕꯅꯦ ꯆꯥꯔꯕꯔꯣ ꯀꯃꯥꯏ ꯇꯧꯔꯒꯦ꯫
ꯑꯩꯗꯤ ꯆꯥꯗ꯭ꯔꯤꯌꯦ ꯑꯩꯗꯣ ꯉꯁꯤ ꯑꯩꯈꯣꯏꯁꯤꯗ
ꯈꯔꯥ ꯍꯧꯅ ꯍꯥꯏꯌꯣ ꯅꯦꯠꯋꯥꯛꯁꯤ ꯅꯨꯡꯉꯥꯏꯇ꯭ꯔꯕ ꯀꯩꯅꯣ ꯇꯥꯎ ꯌꯥꯗ꯭ꯔꯦ꯫
ꯇꯥꯗꯔꯤꯕꯣ ꯍꯧꯖꯤꯛꯁꯨ꯫
ꯑꯣ ꯈꯔ ꯈꯔ ꯇꯥꯔꯦ ꯅꯦꯠꯋꯥꯛꯁꯤ ꯈꯤꯇꯪ ꯅꯨꯡꯉꯥꯏꯇꯕꯖꯥꯅꯦ ꯍꯧꯖꯤꯛꯀꯥꯟꯖꯦ ꯀꯩꯅꯣ ꯈꯪꯗꯦ ꯅꯣꯡ ꯃꯪꯕꯩꯔꯥ ꯀꯩꯅꯣ ꯈꯤꯇꯪ ꯅꯨꯡꯉꯥꯏꯇꯕꯒꯨꯝ ꯇꯧꯋꯤꯅꯦ꯫
ꯅꯣꯡꯃꯪꯕꯒꯤ ꯃꯥꯜꯂꯦ ꯐꯖꯅ ꯀꯩꯅꯣ ꯇꯧꯗꯦ ꯅꯪꯅ ꯉꯥꯡꯕꯕꯨꯗꯤ ꯑꯩ ꯁꯦꯡꯅ ꯇꯥꯏꯌꯦ꯫
ꯑꯣ ꯅꯪ ꯉꯥꯡꯕꯗꯤ ꯁꯦꯡꯅꯥ ꯇꯥꯎ ꯌꯥꯗꯦ ꯑꯩ ꯀꯩꯅꯣ ꯇꯧꯖꯤꯜꯂꯕꯅꯦ ꯏꯌꯥꯔꯄꯤꯁꯁꯨ ꯊꯤꯟꯖꯤꯜꯂꯕꯅꯦ ꯍꯧꯖꯤꯛꯁꯦ꯫
ꯑꯩꯖꯨ ꯏꯌꯥꯔꯄꯤꯁ ꯊꯤꯜꯂꯒꯅꯦ ꯍꯥꯏꯔꯤꯖꯦ꯫
ꯑꯣ ꯃꯥꯏꯀ꯭ꯔꯐꯣꯟꯗꯣ ꯈꯤꯇꯪ ꯅꯛꯁꯤꯜꯂꯧꯅꯦ꯫
ꯁꯥꯟꯅꯕꯗꯗꯤ ꯀꯩꯁꯨꯗꯤ ꯍꯥꯏꯔꯛꯇꯦ ꯅꯪꯒꯤ ꯅꯪꯒꯤꯁꯨ ꯀꯃꯥꯏ ꯇꯧꯕꯒꯤꯅꯣ꯫
ꯈꯪꯗꯦ ꯃꯣꯏ ꯁ꯭ꯋꯥꯏꯁꯦ ꯈꯤꯇꯪ ꯆꯥꯎꯈꯠꯄ ꯋꯥꯠꯄꯔꯥ ꯅꯠꯇ꯭ꯔꯒ ꯀꯩꯅꯣ ꯇꯧꯕꯩ ꯁꯤꯝ ꯀꯩꯅꯣ ꯇꯧꯕꯩ ꯇꯋꯥꯔ ꯂꯩꯇꯕꯒꯤꯔꯥ ꯀꯔꯤꯒꯤꯅꯣ ꯈꯪꯕ ꯉꯝꯗ꯭ꯔꯦ꯫ ꯑꯗꯨ ꯀꯩ ꯂꯩꯔꯒꯦ ꯐꯣꯟ ꯇꯧꯔꯛꯏ
ꯀꯃꯥꯏꯅ ꯇꯧꯔꯤ ꯈꯣꯠꯂꯤ ꯅꯪ ꯍꯥꯏꯗꯤ ꯅꯪ ꯅꯍꯥꯟ ꯅꯍꯥꯟ ꯅꯁꯥ ꯅꯨꯡꯉꯥꯏꯇꯦ ꯍꯥꯏꯕꯗꯨ ꯐꯔꯕ꯭ꯔꯥ ꯈꯣꯠꯂꯕ ꯀꯃꯥꯏ ꯇꯧꯔꯕꯅꯣ ꯅꯪ ꯃꯁꯥꯗꯣ ꯐꯠꯇꯕ ꯇꯥꯔꯒꯅ ꯀꯔꯤ ꯇꯧꯊꯣꯛꯄ ꯌꯥꯏ ꯍꯥꯏ
ꯑꯁ ꯏꯁꯥꯕꯨꯗꯤ ꯑꯗꯨꯝ ꯐꯔꯦꯗ ꯅꯍꯥꯟꯗꯨ ꯀꯩꯅꯣ ꯇꯧꯕꯅꯤꯅꯦ ꯅꯣꯡꯃ ꯑꯃ ꯏꯁꯥ ꯅꯨꯡꯉꯥꯏꯇ ꯇꯥꯔꯕꯀꯣ ꯄꯨꯔꯥ ꯕꯦꯔꯥ ꯑꯃ ꯑꯣꯏ ꯅꯥꯕ ꯑꯩꯕ ꯅꯍꯥꯟ ꯀꯔꯤ ꯍꯥꯏꯈꯦ ꯅꯨꯃꯤꯠ ꯑꯃꯕ ꯀꯩꯅꯣ ꯈꯤꯇꯪ ꯆꯥꯁꯤꯜꯂꯨꯕ ꯍꯥꯏ ꯇꯥꯔꯦ ꯀꯥꯟꯇꯤꯟꯗ ꯑꯆꯥꯄꯨꯣꯠ ꯈꯤꯇꯪ ꯆꯥꯁꯤꯜꯂꯨꯕ ꯑꯗꯨ ꯆꯥꯖꯤꯜꯂ ꯂꯣꯏꯔꯒ ꯑꯃꯨꯛꯀ ꯑꯃꯨꯛ ꯏꯃꯥꯟꯅ ꯃꯈꯩ ꯆꯥꯛ ꯑꯃꯨꯛ ꯆꯥꯟꯅꯁꯦꯅ ꯉꯥꯅꯨ ꯊꯣꯡꯕ ꯈꯤꯇꯪ ꯆꯥꯔꯨꯕ ꯍꯥꯏꯇꯥꯥꯔꯦ ꯑꯩꯗꯨ ꯅꯨꯃꯤꯠꯇꯨ ꯈꯔ ꯌꯥꯝꯗꯤ ꯆꯥꯖꯤꯜꯂꯨꯔꯦ ꯑꯗꯨꯝ ꯅꯨꯃꯤꯠꯇꯨ ꯈꯔ ꯌꯥꯝꯗꯤ ꯆꯥꯖꯤꯜꯂꯨꯔꯦ ꯑꯗꯨꯝ ꯁꯦꯡꯅ ꯍꯥꯏ ꯇꯥꯔꯦ ꯑꯗꯩꯗꯤ ꯀꯃꯥꯏ ꯇꯧꯕꯅꯣ ꯈꯪꯗꯦ ꯅꯣꯡꯉꯥꯟꯕꯗꯨꯗ ꯅꯦꯑꯕ ꯑꯩꯅ ꯃꯍꯤꯁꯤ ꯕꯦꯔꯦ ꯕꯦꯔꯦ ꯕꯦꯔꯦ ꯕꯦꯔꯦ ꯇꯧꯕꯒꯤꯁꯤꯅꯕ ꯏꯁꯥꯥꯁꯤ ꯅꯨꯡꯉꯥꯏꯇꯕꯅꯕꯀꯣ ꯏꯁꯤꯡ ꯊꯛꯑ ꯊꯛꯑ ꯈꯥꯡꯕꯅꯦ ꯐꯅ ꯀꯨꯏꯅꯗꯤ ꯈꯥꯡꯉꯦ ꯌꯥꯗꯦ ꯑꯁ ꯐꯅ ꯀꯨꯏꯅ ꯋꯥꯏ ꯀꯩꯅꯣꯅꯦ꯫
ꯑꯗꯨ ꯅꯪ ꯆꯥꯕꯕꯨꯗꯤ ꯑꯍꯥꯎꯕ ꯆꯥꯕ ꯍꯥꯏꯕꯁꯤ ꯃꯤ ꯂꯣꯏꯅ ꯄꯥꯝꯕꯅꯤ ꯑꯍꯥꯎꯕ ꯆꯥꯕ ꯄꯥꯝꯗꯕ ꯂꯩꯇꯦ ꯑꯗꯨꯕꯨ ꯑꯩꯗꯤ ꯍꯧꯖꯤꯛꯇꯤ ꯑꯏꯤꯡ ꯑꯁꯥ ꯑꯣꯟꯕ ꯃꯇꯝ ꯍꯥꯏꯗꯣ ꯑꯣꯏ ꯍꯧꯖꯤꯛꯇꯤ ꯑꯃꯨꯛ ꯅꯣꯡ ꯀꯟꯅ ꯆꯨꯏꯗꯣ ꯁꯤꯗꯒꯤ ꯅꯣꯡ ꯅꯣꯡ ꯆꯨꯗ꯭ꯔꯤꯉꯩ ꯃꯃꯥꯡꯗꯅ ꯑꯃꯨꯛ ꯅꯨꯡꯁꯥ ꯑꯁꯤ ꯍꯥꯏꯒꯠꯇꯅ ꯁꯥꯔꯒ ꯌꯥꯝ ꯁꯥꯕꯅꯤꯗꯣ ꯃꯄꯥꯟ ꯊꯣꯛꯄ ꯐꯥꯎꯕ ꯁꯥꯇꯤꯟ ꯌꯥꯎꯗ꯭ꯔꯗꯤ ꯊꯣꯛꯄ ꯉꯝꯗꯕꯒꯤ ꯃꯑꯣꯡꯗ ꯑꯗꯨꯃꯥꯏꯅ ꯇꯧꯕꯅꯤꯗꯣ ꯃꯤꯠ ꯐꯥꯎꯕ ꯄꯥꯡꯕ ꯉꯝꯗꯕꯤꯗ ꯑꯗꯨꯅ ꯑꯩꯈꯣꯏꯒꯤ ꯑꯏꯤꯡ ꯑꯁꯥꯁꯦ ꯍꯣꯡꯉꯛꯄꯅꯤꯅ ꯍꯧꯖꯤꯛꯇꯤ ꯆꯥꯕ ꯊꯛꯄꯗꯣ ꯈꯔ ꯑꯗꯨꯃꯥꯏꯅ ꯆꯦꯛꯁꯤꯜꯂꯨꯅꯦ ꯌꯥꯔꯤꯕ ꯃꯈꯩ ꯑꯆꯝꯕ ꯆꯥꯔꯒ ꯑꯗꯒꯤ ꯆꯝꯐꯨꯠꯀꯨꯝꯕ ꯑꯗꯒꯤ ꯆꯝꯊꯣꯡꯒꯨꯝꯕ ꯑꯗꯨꯃꯥꯏꯅ ꯃꯅꯥ ꯃꯁꯤꯡ ꯆꯥꯔꯒ ꯑꯗꯨꯃꯥꯏꯅ ꯑꯣꯏꯅ ꯇꯧꯅꯕ ꯍꯣꯠꯅꯧꯅꯦ ꯅꯠꯇ꯭ꯔꯗꯤ ꯆꯥꯅꯤꯡꯉꯤ ꯍꯥꯏꯗꯨꯅ ꯌꯦꯡꯗ ꯄꯪꯆꯥꯗ ꯆꯥꯁꯤꯜꯂꯗꯤ ꯌꯥꯔꯔꯣꯏꯅꯦ꯫
ꯑꯣ ꯑꯁ ꯐꯖꯅ ꯇꯥꯔꯦ ꯆꯦꯆꯦ ꯅꯪ ꯈꯣꯟꯗꯣ ꯍꯧꯖꯤꯛꯄꯨꯗꯤ꯫ ꯑꯗꯨ ꯅꯨꯡꯉꯥꯏꯔꯦ ꯈꯔ ꯑꯗꯨꯃꯥꯏꯅ ꯊꯥꯡꯖꯤꯜꯂꯛꯑꯣ ꯃꯌꯦꯛꯇꯨꯗ꯫ ꯑꯗꯨ ꯑꯣꯏꯔꯗꯤ ꯑꯁ ꯆꯨꯝꯃꯤꯅꯦ ꯏꯆꯦꯏ ꯍꯥꯏꯗꯨꯁꯨ ꯑꯗꯨ ꯑꯣꯏꯔꯁꯨ ꯑꯍꯥꯎꯕ ꯍꯥꯏꯁꯤ ꯆꯥꯅꯤꯡꯉꯤꯗꯣ ꯅꯍꯥ ꯍꯥꯏꯗꯨ ꯑꯣꯏꯕꯅꯤꯅ ꯏꯟꯈꯠꯂꯛꯄ ꯃꯤꯑꯣꯏꯕ ꯍꯥꯏꯗꯨ ꯑꯣꯏꯕꯅꯤꯅꯀꯣ ꯑꯍꯥꯎꯕꯖꯤ ꯑꯗꯨꯝ ꯆꯦꯟꯖꯤ꯭ ꯁꯥꯏꯔ ꯂꯩꯅꯤꯡꯕꯅꯤꯅꯀꯣ ꯐꯅꯗꯤ ꯀꯟꯇ꯭ꯔꯣꯜ ꯇꯧꯕꯅꯤ ꯑꯗꯨ ꯑꯣꯏꯔꯁꯨ ꯑꯗꯨꯝ ꯆꯥꯏ꯫ ꯌꯥꯗꯦ ꯑꯁ ꯏꯁꯥ ꯅꯨꯡꯉꯥꯏꯃꯟꯗꯗꯅ ꯑꯩꯅꯗꯤ ꯑꯗꯨꯝ ꯀꯩꯅꯣ ꯈꯔ ꯇꯧꯔꯒ ꯑꯗꯨꯝ ꯐꯗꯧ ꯃꯥꯟꯕ ꯍꯥꯏꯇꯥꯔꯦꯀꯣ ꯀꯔꯤ ꯀꯃꯥꯏ ꯍꯥꯏꯅꯤ ꯀꯔꯤ ꯈꯔ ꯆꯥ ꯀꯔꯤ ꯈꯔ ꯇꯧ ꯇꯧꯔꯒ ꯑꯝ ꯗꯨꯝ ꯐꯥꯥꯗꯧ ꯃꯥꯟꯕ ꯏꯁꯤꯡ ꯈꯔ ꯊꯤ ꯑꯁ ꯐꯠꯇꯗꯅ ꯅꯣꯡꯉꯥꯜꯂꯒꯀꯣ꯫ ꯑꯣꯇꯨꯗꯣ ꯑꯅꯤ ꯂꯩꯔꯨꯔꯦ ꯑꯗꯩ ꯑꯣꯇꯨ ꯑꯅꯤ ꯂꯩꯔꯨꯔꯒ ꯆꯥꯁꯤꯜꯂꯦ ꯏꯁꯤꯡ ꯀꯔꯤ ꯒ꯭ꯂꯨꯀꯣꯁ ꯑꯃꯒ ꯊꯛꯆꯜꯂꯒꯀꯣ ꯑꯁ ꯅꯣꯡꯉꯥꯟꯕꯗꯩ ꯈꯔ ꯐꯔꯦ ꯑꯗꯨꯝ꯭ ꯅꯣꯉꯥꯟꯕꯗꯩꯕꯨꯗꯤ ꯐꯒ꯭ꯔꯦ ꯑꯁ ꯏꯆꯦ ꯑꯩꯗꯤꯕ ꯏꯁꯥ ꯉꯝꯗꯗꯅ ꯌꯨꯝ ꯍꯜꯂꯒ ꯍꯛꯆꯥꯡꯁꯤ ꯈꯤꯇꯪ ꯄꯣꯊꯥꯁꯤꯔꯥꯕ ꯈꯟꯕꯅꯤ ꯀꯩꯅꯣꯅꯦ ꯏꯃꯥꯗ ꯐꯣꯟ ꯇꯧꯔꯒ ꯏꯁꯥ ꯅꯨꯡꯉꯥꯏꯇꯦ ꯍꯥꯏꯁꯤꯔꯥ ꯈꯟꯕꯅꯦ ꯑꯗꯨꯗꯤ ꯏꯃꯥꯅ ꯑꯁ ꯏꯃꯥꯒꯤꯗꯤ ꯈꯔꯒ ꯉꯥꯡꯒꯜꯂꯦꯗꯣ ꯃꯥ ꯑꯗꯨ ꯇꯧꯑꯣꯗꯣ ꯇꯧꯕꯅ ꯍꯥꯏꯗꯤ ꯏꯁꯥ ꯐꯠꯇꯦꯒꯁꯦ ꯀꯥꯎꯕꯅꯤꯗꯣ ꯑꯗꯨꯅ ꯑꯩꯅ ꯍꯥꯏꯗ꯭ꯔꯕ ꯃꯉꯣꯟꯁꯤꯗꯁꯨ ꯀꯣ
ꯍꯣꯏꯅꯦ ꯑꯗꯨꯅꯦ ꯑꯗꯨ ꯅꯪ ꯌꯨꯝꯗ ꯍꯥꯏꯗꯕ ꯌꯥꯗꯕ ꯃꯇꯥꯡ ꯍꯥꯏꯕꯁꯨ ꯂꯥꯛꯀꯅꯤ ꯑꯗꯨꯅ ꯍꯥꯏꯗꯤ ꯅꯁꯥꯗꯨ ꯅꯥꯔꯒ ꯅꯪ ꯌꯨꯝꯗ ꯍꯥꯏꯕꯗꯨ ꯇꯜꯒꯦ ꯍꯥꯏꯔꯒ ꯍꯥꯏꯗ꯭ꯔꯒꯗꯤ ꯅꯁꯥꯗꯣ ꯍꯦꯟꯅ ꯍꯦꯟꯅ ꯁꯣꯛꯆꯤꯜꯂꯛꯇꯣꯏꯅꯤ ꯑꯗꯨꯅ ꯅꯁꯥꯗꯣ ꯈꯤꯇꯪ ꯅꯨꯡꯉꯥꯏꯔꯛꯇꯔꯣꯏꯗꯕ ꯇꯥꯔꯒꯗꯤ ꯅꯃꯥꯟꯅꯕ ꯅꯪꯒꯤ ꯂꯩꯃꯤꯟꯅꯔꯤꯕ ꯅꯪꯒꯤ ꯀꯥ ꯊꯪꯅꯕ ꯑꯗꯒꯤ ꯅꯪꯒꯤ ꯄꯨꯜꯂꯤꯕꯁꯤꯡꯗꯣ ꯑꯗꯨꯗ ꯍꯥꯏꯔꯒ ꯃꯣꯏꯗꯁꯨ ꯈꯪꯍꯟꯒꯗꯕꯅꯤ ꯍꯥꯏꯗꯤ ꯅꯪꯒꯤ ꯀꯥꯗꯨꯗ ꯅꯥꯊꯪꯗ ꯂꯩꯕꯅꯤꯅ ꯅꯁꯥ ꯅꯨꯡꯉꯥꯏꯇꯦ ꯍꯥꯏꯔꯒ ꯍꯌꯦꯌꯦꯡ ꯑꯍꯤꯡꯗꯨꯗ ꯅꯁꯥ ꯅꯁꯥꯗꯣ ꯁꯥꯒꯠꯂꯛꯄ ꯑꯣꯏꯔꯣ ꯅꯁꯥꯗꯣ ꯉꯝꯈꯤꯗ꯭ꯔꯣ ꯑꯗꯨꯅ ꯃꯣꯏꯗꯁꯨ ꯍꯥꯏꯒꯗꯕꯅꯤ ꯍꯥꯏꯁꯦ ꯑꯗꯒꯤ ꯅꯪꯅ ꯅꯨꯡꯉꯥꯏꯇ ꯅꯨꯡꯉꯥꯏꯇ꯭ꯔꯒꯅ ꯅꯪꯅ ꯌꯨꯝꯗ ꯂꯥꯛꯑꯒ ꯂꯩꯔꯔꯁꯨ ꯌꯥꯏ ꯑꯗꯨꯃꯥꯏꯅ ꯅꯠꯇ꯭ꯔꯒꯅ ꯀꯔꯤꯅ ꯐꯒꯗꯕꯒꯦ ꯍꯥꯏꯕꯗꯣ ꯑꯗꯨꯃꯥꯏꯅ ꯇꯧꯒꯗꯕꯅꯤ ꯑꯗꯨꯕꯨ ꯆꯥꯕ ꯊꯛꯄ ꯆꯦꯛꯁꯤꯟꯕ ꯍꯥꯏꯕ ꯍꯥꯏꯕꯁꯤꯅ ꯃꯔꯨ ꯑꯣꯏꯅ ꯇꯧꯔꯤꯁꯤ ꯍꯧꯖꯤꯛꯇꯤ ꯅꯣꯏꯁꯨ ꯌꯥꯝ ꯑꯉꯥꯡ ꯍꯥꯏꯕꯗꯣ ꯅꯠꯇ꯭ꯔꯕꯅꯤꯅ ꯑꯩꯈꯣꯏꯒꯤ ꯏꯟꯗ꯭ꯔꯤꯁꯤꯁꯨ ꯇꯞꯅ ꯇꯞꯅ ꯃꯄꯥꯡꯒꯜ ꯁꯣꯟꯖꯤꯜꯂꯛꯏꯅꯤꯗꯣ ꯊꯥꯏꯅ ꯅꯍꯥ ꯌꯥꯝꯅ ꯑꯣꯏꯔꯤꯉꯩ ꯃꯇꯝꯗꯗꯤ ꯄꯥꯛꯆꯥ ꯆꯥꯁꯤꯜꯂꯒ ꯇꯧꯕ ꯍꯥꯏꯕꯗꯣ ꯌꯥꯏ ꯍꯧꯖꯤꯛꯇꯤ ꯍꯛꯆꯥꯡꯁꯨ ꯈꯔ ꯈꯔ ꯁꯣꯟꯖꯤꯜꯂꯛꯑꯕꯅꯤꯅ ꯑꯗꯨꯃꯥꯏꯅ ꯇꯧꯒꯗꯕꯅꯤ ꯑꯗꯒꯤ ꯆꯥꯁꯤꯜꯂꯦ ꯊꯛꯆꯤꯜꯂꯦ ꯍꯥꯏꯔꯒ ꯅꯣꯡꯉꯥꯜꯂꯛꯄ ꯀꯥꯟꯗ ꯑꯃꯨꯛ ꯋꯥꯥꯛꯀꯤꯡ ꯌꯦꯦꯜꯂꯒ ꯀꯩꯗꯧꯔꯒꯅ ꯁꯥꯗ ꯐꯅꯕꯁꯨ ꯍꯣꯠꯅꯒꯗꯕꯅꯤ ꯅꯨꯃꯤꯗꯥꯡ ꯆꯥꯛ ꯊꯟꯅ ꯆꯥꯁꯤꯜꯂꯒ ꯆꯥꯛ ꯆꯥꯅꯕ ꯍꯩꯖꯥꯟꯅꯕ ꯑꯗꯨꯝꯕꯁꯨ ꯈꯔ ꯊꯥꯗꯣꯛꯑꯣ ꯆꯥꯛ ꯆꯥꯅꯕ ꯁꯨꯇꯤꯕꯨ ꯐꯪꯉꯗꯤ ꯆꯥꯛ ꯆꯥꯅꯒꯗꯕꯅꯤ ꯍꯥꯏꯕꯒꯤ ꯃꯑꯣꯡꯗ ꯑꯃ ꯑꯗꯨꯃꯥꯏꯅ ꯂꯩꯔꯤꯗꯣ ꯑꯗꯨꯁꯨ ꯊꯥꯗꯣꯛꯑꯣ ꯇꯧꯔꯤꯗꯣ
ꯍꯈꯣꯏ ꯑꯁꯁꯨ ꯏꯆꯦꯅ ꯍꯥꯏꯕꯗ ꯀꯔꯥꯏꯗꯒꯤꯩ ꯑꯩꯈꯣꯏꯁꯤꯗꯤꯕ ꯅꯨꯡꯗꯥꯡꯈꯛ ꯁꯪꯕꯅꯤꯅ ꯅꯨꯡꯗꯥꯡꯁꯤꯗꯕ ꯃꯌꯥꯝꯁꯦ ꯀꯔꯤ ꯇꯧꯁꯤꯒꯦ ꯀꯔꯤ ꯇꯧꯁꯤꯒꯦꯗ ꯊꯣꯡꯉꯒ ꯆꯥꯅꯔꯒ ꯊꯦꯡꯅ ꯆꯥꯕꯅꯤ ꯑꯗꯣ ꯆꯥꯛꯇꯨ ꯏꯟꯖꯥꯡꯗꯣ ꯐꯥꯎꯉꯒ ꯌꯥꯝ ꯍꯩꯖꯤꯜꯂꯦ ꯑꯗꯨꯒ ꯆꯥꯛꯇꯨꯅꯒ ꯑꯩꯅ ꯆꯥꯔꯤꯕ ꯃꯌꯥꯝꯗꯣ ꯅꯣꯡꯉꯥꯜꯂꯒ ꯆꯥꯗꯁꯨ ꯌꯥꯅꯕ꯭ꯔꯥ ꯍꯥꯏꯗꯅ ꯇꯤꯀꯠꯇ ꯆꯥꯁꯤꯜꯂꯦꯗꯣ ꯑꯗꯨꯅꯗꯤ ꯄ ꯆꯥꯗ ꯆꯥꯁꯤꯟꯕꯅꯤꯅ ꯑꯍꯤꯡ ꯇꯨꯝꯕ ꯌꯥꯗꯕ꯭ꯔꯣ ꯀꯩꯣ ꯑꯁ ꯑꯍꯤꯡꯒꯥꯡꯁ ꯄꯨꯣꯛꯄ ꯍꯧꯒꯣꯠꯄꯁꯨ ꯌꯥꯎꯖꯔꯅꯤꯅꯦ ꯆꯥꯛ ꯑꯗꯨ ꯌꯥꯝꯟꯅ ꯆꯥꯈꯤꯗꯅ ꯆꯥꯕꯗꯣ ꯑꯍꯤꯡꯗꯨꯗ ꯇꯨꯝꯕ ꯉꯝꯗꯗꯅ ꯆꯥꯛꯈꯥꯎꯁꯦ ꯃꯊꯛ ꯃꯈꯥ ꯑꯣꯜꯂꯕꯅꯤꯗ ꯍꯧꯖꯤꯛꯀꯥꯟꯁꯦ ꯑꯗꯨꯗ ꯁꯨꯝ ꯍꯥꯎꯕꯅꯤꯅꯀꯣ ꯆꯤꯟꯁꯤ ꯆꯥꯔꯤꯀꯥꯟꯗꯗꯤꯀꯣ ꯂꯦꯞꯄꯁꯤ ꯉꯝꯗꯕ ꯍꯨꯏꯅꯥꯎ ꯃꯆꯥ ꯀꯩꯅꯣ ꯇꯧꯕꯗꯣ ꯄꯤꯛꯉꯦꯗ ꯃꯕꯨꯛ ꯊꯟ ꯈ ꯈꯪꯗꯕꯩ ꯃꯑꯣꯡꯗ ꯄꯪ ꯆꯥꯗ ꯆꯥꯁꯤꯟꯈꯤꯕ ꯑꯗꯨꯅꯅꯤꯅꯦ ꯌꯥꯗꯦ ꯀꯃꯥꯏꯅ ꯇꯧꯕꯅꯣ ꯑꯩꯁꯨ ꯐꯅꯗꯤ ꯀꯟꯇ꯭ꯔꯣꯜꯗꯤ ꯇꯧꯅꯤꯡꯕꯅꯦ ꯑꯗꯣ ꯏꯃꯥꯟꯅꯕꯅ ꯆꯥꯁꯤ ꯍꯧꯔꯀꯥꯟꯗꯗꯤꯀꯣ ꯍꯦꯛꯇ ꯍꯣꯏ ꯍꯥꯏꯗꯣꯛꯈꯤꯕ ꯆꯤꯟꯁꯦ ꯀꯃꯥꯏꯅ ꯇꯧꯕꯅꯣ ꯈꯪꯗꯦ ꯉꯔꯥꯡꯗꯁꯨ ꯆꯥꯔꯨꯔ ꯍꯜꯂꯛꯏꯕꯅꯦ ꯑꯩꯁꯦ ꯁꯦꯡꯅ ꯍꯥꯏꯔꯕꯗ ꯑꯣꯅꯦꯁꯂꯤ
ꯍꯣꯏꯅꯦ ꯑꯗꯨ ꯆꯥꯕꯒꯤꯕꯨꯗꯤ ꯑꯩꯅ ꯍꯥꯏꯔꯤꯗꯨꯅꯤ ꯑꯍꯥꯎꯕ ꯆꯥꯕꯗꯤ ꯃꯤ ꯈꯨꯗꯤꯡꯃꯛ ꯄꯥꯝꯒꯅꯤ ꯑꯗꯨꯕꯨ ꯈꯔ ꯑꯗꯨꯃꯥꯏꯅ ꯍꯛꯆꯥꯡꯒꯤ ꯐꯤꯕꯝ ꯍꯥꯏꯁꯨ ꯈꯟꯗꯕ ꯌꯥꯗꯦ ꯑꯍꯥꯎꯕꯗꯨ ꯆꯍꯤ ꯇꯔꯥ ꯄꯨꯨꯡꯁꯤꯒꯗꯕꯗ ꯆꯍꯤ ꯃꯉꯥꯗꯪ ꯑꯍꯥꯎꯕꯗꯨ ꯆꯥꯔꯒ ꯄꯨꯁꯤ ꯄꯨꯟꯁꯤꯗ ꯂꯣꯏꯁꯤꯟꯈ꯭ꯔꯒꯦ ꯍꯥꯏꯔꯕꯗꯤ ꯈꯪꯗ꯭ꯔꯦ ꯑꯗꯨꯕꯨ ꯆꯍꯤ ꯇꯔꯥꯗꯣ ꯆꯥꯕ ꯌꯥꯕ ꯍꯛꯆꯥꯡꯗ ꯃꯆꯤ ꯑꯣꯏꯕꯗꯨ ꯇꯞꯅ ꯇꯞꯅ ꯆꯥꯔꯒ ꯍꯛꯆꯥꯡ ꯍꯛꯆꯥꯡꯁꯤ ꯑꯃꯒ ꯍꯛꯆꯥꯡ ꯁꯥ ꯦꯟ ꯇꯧꯔꯒ ꯑꯗꯒꯤ ꯅꯨꯡꯁꯤꯠ ꯅꯨꯡꯁꯥꯗ ꯑꯐꯕ ꯁꯤꯠ ꯍꯣꯜꯂꯒ ꯑꯗꯨꯃꯥꯏꯅ ꯇꯧꯔꯒ ꯂꯩꯕꯅ ꯐꯅ ꯀꯟ꯭ꯔ ꯅꯠꯇ꯭ꯔꯒꯅ ꯆꯍꯤ ꯇꯔꯥ ꯅꯨꯡꯁꯤꯒꯗꯕꯗꯨꯗ ꯃꯉꯥꯗꯨꯗ ꯑꯍꯥꯎꯕꯗꯨꯣ ꯇꯛꯈꯠ ꯇꯛꯅ ꯆꯥꯁꯤꯜꯂꯒ ꯑꯗꯨꯃꯥꯏꯅ ꯍꯤꯡꯗꯅ ꯐꯩ ꯍꯥꯏꯕ꯭ꯔꯥ ꯑꯗꯨꯃꯥꯏꯅꯁꯨ ꯈꯜꯂꯣ ꯑꯗꯣ ꯇꯧꯈꯤꯕ ꯊꯕꯛꯇꯨ ꯅꯪꯒꯤꯗꯨꯒꯤ ꯑꯐꯥꯎꯕꯗꯤ ꯌꯥꯝꯅ ꯋꯥꯔꯝꯒꯅꯤ ꯋꯥꯕꯅꯤꯅ ꯑꯍꯥꯎꯕꯁꯨ ꯆꯥꯕꯗꯣ ꯅꯪꯅ ꯆꯥꯅꯤꯡꯉꯤꯕꯅꯤ ꯈꯪꯉꯤ ꯑꯗꯨꯕꯨ ꯍꯛꯆꯥꯡꯒꯤ ꯐꯤꯕꯝ ꯍꯥꯏꯕꯁꯤꯅ ꯀꯩꯅꯣꯅꯤꯅ ꯈ꯭ꯋꯥꯏꯗꯒꯤ ꯃꯔꯨꯑꯣꯏꯕ ꯍꯥꯏꯗꯨ ꯑꯣꯏꯕꯅꯤꯗꯣ ꯍꯛꯆꯥꯡꯗꯨ ꯁꯣꯜꯂꯕꯗꯤ ꯇꯧꯔꯤꯕ ꯃꯌꯥꯝ ꯑꯗꯨ ꯄꯨꯝꯅꯃꯛ ꯑꯔꯦꯝꯕꯗ ꯇꯥꯗꯣꯏꯅꯤ ꯐꯅ ꯐꯖ ꯇꯥꯜꯂꯨꯔꯁꯨ ꯇꯥꯂꯤꯕ ꯄꯩꯁꯥ ꯈꯔꯗꯣ ꯍꯛꯆꯥꯡꯗꯣꯅꯪ ꯉꯝꯃꯛꯇ꯭ꯔꯗꯤ ꯍꯛꯆꯥꯡ ꯅꯥꯕꯗ ꯆꯠꯇꯣꯔꯤꯕꯅꯤ ꯑꯗꯨꯒꯤꯁꯨ ꯅꯠꯇꯅ ꯅꯪꯅ ꯇꯧꯁꯤꯜꯂꯤꯕ ꯅꯪꯅ ꯌꯨꯝ ꯁꯥꯕ ꯍꯧꯁꯤꯜꯂꯤꯕ ꯑꯗꯒꯤ ꯅꯪꯅ ꯁꯤꯗ ꯌꯨꯝꯒꯤ ꯁꯦꯝꯒꯠꯂꯤꯕ ꯇꯧꯔꯤꯕ ꯃꯌꯥꯝꯁꯦ ꯅꯪ ꯌꯥꯎꯈ꯭ꯔꯗꯤ ꯀꯣꯛꯅ ꯅꯪꯒꯤ ꯋꯥꯈꯜꯅ ꯇꯧꯔꯒ ꯊꯥꯗꯔꯒ ꯂꯣꯏꯅ ꯌꯨꯝ ꯀꯩꯁꯤꯁꯨ ꯌꯦꯡꯁꯤꯟꯕ ꯍꯥꯏꯗꯨ ꯑꯣꯏꯕꯅꯤꯅ ꯅꯪꯒꯤ ꯃꯈꯥ ꯄꯣꯟꯕ ꯍꯥꯏꯗꯨ ꯑꯣꯏꯔꯕꯅꯤ ꯍꯧꯖꯤꯛꯇꯤ ꯑꯩꯈꯣꯏꯁꯨ ꯑꯩꯁꯨ ꯌꯨꯝꯗ ꯂꯩꯇ꯭ꯔꯕꯅꯤꯅ ꯐꯖꯅ ꯌꯦꯡꯁꯤꯟꯕ ꯍꯥꯏ ꯑꯗꯨꯣ ꯉꯝꯗꯦ ꯑꯗꯒꯤ ꯌꯨꯝꯒꯤ ꯏꯃꯨꯡꯒꯤ ꯃꯀꯨꯞ ꯃꯆꯥꯁꯤꯡꯗꯣ ꯅꯪꯒꯤ ꯂꯣꯏꯅ ꯑꯗꯨꯒꯤ ꯑꯀꯨꯞꯄ ꯃꯔꯣꯟꯜꯁꯤꯡꯗꯨꯁꯨ ꯂꯣꯏꯅ ꯈꯪꯕꯅꯤ ꯑꯗꯨꯅ ꯅꯪꯅ ꯁꯥ ꯐꯅ ꯂꯩꯔ ꯒꯅꯦ ꯐꯖꯅ ꯇꯧꯗꯕ ꯌꯥꯗꯦ ꯄꯨꯛꯅꯤꯡꯁꯨ ꯌꯥꯝ ꯍꯟꯊꯅꯗꯤ ꯈꯜꯂꯨꯅꯨ ꯑꯩꯈꯣꯏ ꯃꯌꯥꯝꯁꯨ ꯂꯩꯔꯤꯁꯤꯅꯤ ꯑꯗꯨꯕꯨ ꯀꯩꯅꯣ ꯇꯧꯕꯩ ꯑꯗꯨꯕꯨ ꯅꯪ ꯍꯛꯆꯥꯡꯗꯣ ꯍꯟꯗꯛꯇꯤ ꯈꯔ ꯇꯣꯏꯔꯦ ꯅꯪꯅ ꯅꯁꯥ ꯅꯨꯡꯉꯥꯏꯇꯦ ꯅꯨꯡꯉꯥꯏꯇꯦꯅ ꯍꯥꯏꯔꯤꯁꯦ ꯑꯗꯨꯅꯅꯦ ꯇꯧꯔꯤꯁꯤ ꯗꯥꯛꯇꯔ ꯑꯃꯗ ꯆꯠꯂꯒꯅꯦ ꯐꯖꯅꯅꯦ ꯑꯃꯨꯛꯇꯪ ꯁꯦꯡ ꯇꯣꯛꯊꯣꯛꯑꯒꯅꯦ ꯑꯩꯗꯤ ꯌꯥꯝꯅ ꯌꯦꯡꯍꯟꯅꯤꯡꯉꯤ ꯄꯁꯥꯒꯤ ꯐꯂꯅ
ꯍꯣꯏ ꯏꯆꯦ ꯑꯁ ꯏꯆꯦꯅ ꯍꯥꯏꯗꯣꯏꯁꯨ ꯆꯨꯝꯃꯤꯕꯗꯤ ꯏꯥꯏꯦꯅ ꯅꯅꯥꯎꯁ ꯈꯔ ꯆꯥꯒꯟꯕꯅꯦꯀꯣ ꯍꯛꯆꯥꯡ ꯏꯟꯗ꯭ꯔꯤꯅꯒ ꯑꯉꯥꯡ ꯑꯣꯏꯔꯤꯉꯩꯗꯒꯤ ꯑꯗꯨꯝ ꯈꯔꯒ ꯅꯥꯒꯟꯕꯅꯦ ꯑꯩꯅꯒ ꯇꯧꯔꯨꯁꯦ ꯑꯩꯁꯨ ꯉꯔꯥꯡ ꯅꯍꯥꯟꯗꯒꯤꯩꯕꯨꯗꯤ ꯂꯝꯖꯦꯟ ꯈꯔ ꯆꯦꯟꯕ ꯍꯧꯋꯤ ꯄꯨꯡ ꯑꯃ ꯇꯣꯡꯁꯤꯜꯂꯒꯕ ꯑꯩꯈꯣꯏꯒꯤ ꯅꯥꯀꯟꯒꯤ ꯀꯩꯅꯣꯒꯤ ꯒ꯭ꯔꯥꯎꯟꯗꯨꯗꯕ ꯑꯩ ꯅꯣꯡꯃ ꯅꯣꯡꯃꯒꯤ ꯒ꯭ꯔꯥꯎꯟ ꯇꯔꯥ ꯇꯔꯥꯅ ꯑꯩꯅ ꯎꯡꯉ ꯎꯡꯉꯒ ꯆꯦꯜꯂꯤꯁꯦ ꯑꯗꯨꯝ ꯆꯥꯡ ꯑꯃꯗ ꯑꯗꯨꯝ ꯆꯦꯟꯕꯀꯣ ꯑꯗꯨꯅꯕ ꯑꯩꯁꯨ ꯏꯁꯥꯁꯦ ꯈꯤꯇꯪ ꯐꯒꯠꯅꯕ ꯍꯥꯏꯗꯨꯅ ꯀꯩ ꯇꯧꯁꯤꯒꯦꯅ ꯈꯜꯂꯤꯕꯅꯤ ꯑꯗꯒꯤ ꯀꯩꯅꯣꯗꯣ ꯀꯔꯤ ꯍꯥꯏꯈ꯭ꯔꯦ ꯃꯤꯅ ꯌꯥꯝ ꯐꯨꯠꯂꯒ ꯊꯛꯅꯕ ꯄꯦꯔꯨꯛ ꯍꯥꯏꯗꯣ ꯑꯁ ꯑꯗꯨꯁꯨ ꯐꯖꯅ ꯐꯨꯠꯂꯒ ꯊꯛꯑꯕꯅꯤꯗ ꯏꯆꯦ ꯑꯁ ꯏꯆꯦ ꯀꯅꯥꯅꯣ ꯐꯣꯟ ꯇꯧꯁꯤꯜꯂꯦ ꯑꯩ ꯑꯝꯇꯪ ꯀꯩꯅꯣ ꯇꯧꯒꯦꯅꯦꯀꯣ ꯆꯔꯪ ꯍꯪ ꯊꯕꯛ ꯆꯤꯜꯂꯕ꯭ꯔꯥ ꯑꯩ ꯊꯕꯛ ꯈꯤꯇꯪ ꯆꯤꯜꯂꯦ
ꯍꯣꯏ ꯍꯣꯏ ꯌꯥꯔꯦ ꯌꯥꯔꯦ ꯅꯪꯁꯨ ꯅꯊꯧ ꯇꯧꯖꯔꯨꯔꯣꯀꯣ
ꯍ ꯏꯆꯦ ꯊꯃꯦ ꯎ